ꯍꯜꯂꯣ
ꯍꯜꯂꯣ ꯑꯣ ꯅꯨꯡꯉꯥꯏꯔꯤꯕꯣ ꯇꯥꯕ꯭ꯔꯣ ꯇꯥꯏꯌꯦ ꯇꯥꯏ ꯅꯨꯡꯉꯥꯏꯔꯤ ꯅꯪꯗꯤ ꯀꯍꯥꯏ ꯀꯃꯥꯏ ꯇꯧꯔꯤꯒꯦ ꯑꯗꯨꯝ ꯅꯨꯡꯉꯥꯏꯔꯤꯌꯦ ꯄꯪ ꯂꯩ ꯂꯩꯔꯤꯅꯦ
ꯎꯗ ꯀꯨꯏꯔꯦꯅꯦ
ꯎꯗ ꯀꯨꯏꯔꯦꯅꯦ ꯎꯝ ꯑꯩ ꯈꯣꯡꯁꯦ ꯅꯍꯥꯟ ꯒꯦꯠꯇ ꯄꯟꯅ ꯁꯣꯛꯎꯕ ꯑꯗꯨꯒꯤ
ꯑꯩꯁ ꯀꯌꯥꯝ ꯊꯤꯅ ꯁꯣꯛꯑꯒꯦ
ꯑꯩꯁ ꯀꯌꯥꯝꯇꯤꯅ ꯁꯣꯛꯑꯒꯦ ꯑꯁ ꯈꯔ ꯀꯣꯠꯈ꯭ꯔꯦꯕꯣ ꯖꯤꯡꯒꯅ
ꯑꯁ ꯑꯥ ꯃꯣꯏꯒꯤ
ꯃꯣꯏꯒꯤ ꯇꯤꯇꯥꯅꯁꯀꯗꯣ ꯀꯥꯞꯄꯕꯣ ꯎꯝ ꯑꯗꯨ ꯀꯥꯞꯊꯣꯛꯎꯔꯦ ꯑꯗꯨꯒ ꯈꯔ ꯊꯨꯅ ꯑꯣꯏꯁꯟꯅꯕꯅ ꯒꯨꯂꯤ ꯀꯩꯀꯥꯗꯨꯁꯨ ꯊꯥꯔꯛꯑꯦ ꯑꯗꯨꯒꯁꯨ ꯆꯥꯏ
ꯑꯝ
ꯑꯝ
ꯅꯪ ꯍꯟꯗꯛ ꯅꯪ ꯑꯃ ꯊꯕꯛ ꯈꯟꯕꯒꯤ ꯑꯥ ꯂꯝꯖꯦꯟ ꯆꯦꯟꯅꯤ ꯍꯥꯢꯕ꯭ꯔꯥ ꯀꯩꯅꯣꯝ ꯍꯥꯏꯗꯥꯏꯅꯦ
ꯀꯩꯅꯣꯝ ꯍꯥꯢꯗꯥꯢꯅꯦ ꯎꯝ ꯑꯗꯨꯁꯨ ꯆꯦꯟꯒꯗꯕꯅꯤ ꯆꯦꯟ ꯆꯠꯇ ꯂꯩꯔꯦꯗ ꯑꯁ ꯑꯗꯨꯗꯤ ꯀꯃꯥꯏ ꯀꯃꯥꯏꯅ ꯇꯧꯔ ꯂꯩꯔꯦ ꯑꯗꯨꯗꯤ ꯑꯗꯨꯝ ꯑꯣꯏꯁꯟꯕ ꯉꯥꯏ ꯑꯣꯏꯕꯨꯗꯤ ꯑꯣꯏꯁꯜꯂꯦ ꯑꯗꯨ ꯃꯅꯨꯡꯗ ꯈꯔ ꯆꯣꯠ ꯆꯣꯠ ꯂꯥꯎꯔꯤꯕ ꯑꯗꯨꯒꯤ ꯈꯣꯡꯎꯨꯛ ꯇꯣꯡ ꯌꯥꯗꯕꯅꯤꯅ ꯑꯗꯨꯝ ꯍꯤꯗꯥꯛ ꯆꯥꯗ꯭ꯔꯣ ꯍꯤꯗꯥꯛꯄꯨꯗꯤ ꯆꯥꯏ ꯑꯗꯨ ꯃꯅꯨꯡꯗꯗꯤ ꯀꯌꯥ ꯐꯖꯅ ꯃꯅꯨꯡ ꯆꯪꯈꯤꯕꯒꯤ ꯑꯣꯏꯁꯟꯕ ꯉꯝꯗ꯭ꯔꯦ ꯈꯪꯗ꯭ꯔꯦ
ꯑꯄꯥꯏꯕꯤ ꯗꯥꯁꯥꯅꯤꯅꯦ
ꯑꯄꯥꯏꯕꯤ ꯗꯁꯥꯅꯤꯅꯦ ꯃꯥꯅꯦ ꯑꯩ ꯅꯍꯥꯟ ꯏꯅꯥꯎꯄꯥ ꯑꯃꯁꯨ ꯑꯃꯨꯛ ꯌꯣꯠꯄꯤꯅ ꯢ ꯃꯈꯣꯡꯗ ꯌꯨꯈꯠꯂꯛꯇꯅ ꯑꯩꯁ ꯍꯟꯗꯥꯛꯇꯤ ꯅꯩꯔꯤꯌꯦ ꯃꯥꯗꯤ ꯀꯃꯥꯢ ꯇꯧꯒ꯭ꯔꯦ ꯃꯥꯁꯨ ꯍꯤꯗꯥꯛ ꯀꯩꯀꯥ ꯀꯥꯞꯊꯣꯛꯑꯒ ꯀꯩꯅꯣ ꯆꯥ ꯒꯨꯂꯤ ꯀꯩꯀꯥ ꯆꯥꯔꯤꯕꯅꯤ
ꯑꯦ ꯑꯗꯨ ꯅꯣꯏ ꯌꯦꯡꯊꯣꯛꯑꯣꯍꯦ ꯑꯥ ꯐꯔꯛ ꯇꯥꯏꯍꯦ ꯑꯗꯨꯗꯤ
ꯐꯔꯛ ꯇꯥꯏꯍꯦ ꯑꯗꯨꯗꯤ ꯑꯗꯨꯅꯦ ꯕꯦꯔꯥ ꯀꯥꯜꯔꯦꯃꯦ ꯍꯟꯗꯛꯁꯦ ꯑꯩꯈꯣꯏ
ꯑꯗꯨꯗꯤ
ꯑꯗꯨꯗꯤ ꯋꯥꯛꯀꯤꯡ ꯅꯨꯡꯀꯤꯡꯒ ꯑꯝꯐꯥꯎ ꯆꯠꯂꯝꯃꯔꯣꯏ ꯌꯥꯝ ꯆꯠꯄ ꯐꯪꯗ꯭ꯔꯦꯗ ꯌꯥꯗ꯭ꯔꯦ ꯑꯗꯨꯗꯤ ꯅꯣꯡꯃ ꯀꯃꯥꯢ ꯂꯦꯜꯂꯤ ꯑꯁ ꯑꯗꯨꯝ ꯄꯨꯡ ꯂꯩ ꯂꯩꯗꯨꯅꯤ ꯀꯩꯗꯧꯔꯨꯅꯤ ꯑꯩꯩꯅ ꯊꯕꯛꯇꯤ ꯑꯃꯨꯛ ꯇꯧꯗ ꯌꯥꯗꯕꯅꯤꯅ ꯏꯃꯨꯡꯒꯤ ꯀꯩꯒꯤ ꯉꯔꯥꯡꯁꯨ ꯇꯣꯇꯤ ꯑꯅꯧꯕ ꯂꯧꯁꯤꯟꯕꯒꯤ ꯃꯅꯤꯡꯗꯒꯤ ꯇꯧꯋꯦ ꯅꯣꯏ ꯍꯥꯟꯅꯩ ꯇꯣꯇꯤꯗꯨ ꯌꯥꯗ꯭ꯔꯕꯣ ꯑꯁ ꯌꯥꯗ꯭ꯔꯦꯗ ꯐꯖꯅꯁꯨ ꯇꯥꯗꯦ ꯑꯗꯨꯒ ꯑꯔꯣꯏꯕꯗ ꯂꯩꯕꯅꯤꯅ ꯑꯩꯈꯣꯏꯒꯤꯗꯣ
ꯑꯥ
ꯑꯥ ꯑꯗꯨꯁꯨ ꯆꯨꯝꯃꯤ ꯑꯗꯩ ꯏꯁꯤꯡꯗꯨꯁꯨ ꯄꯥꯏꯞ ꯀꯥꯏꯕ ꯌꯥꯎꯕ ꯃꯥꯜꯂꯦꯕ ꯑꯗꯨꯅ ꯅꯂꯥꯒꯤ ꯏꯁꯤꯡꯒꯤ ꯇꯥꯏꯞꯇꯁꯨ ꯇꯥꯕ ꯌꯥꯎꯋꯦ ꯌꯥꯝ ꯅꯨꯡꯉꯥꯏꯇ꯭ꯔꯦ ꯑꯗꯨꯅ
ꯍꯟꯗꯛꯀꯤ ꯍꯟꯗꯛꯀꯤ ꯑꯅꯧꯕ ꯂꯧꯕꯗꯨꯗꯤ ꯇꯥꯕ ꯍꯧꯔꯕꯣ
ꯍꯟꯗꯛꯀꯤ ꯑꯅꯧꯕ ꯂꯧꯕꯗꯨꯗꯤ ꯇꯥꯕ ꯍꯧꯔꯕꯣ ꯑꯅꯧꯕ ꯂꯧꯕꯗꯨ ꯄꯥꯏꯞ ꯁꯝꯖꯤꯟꯗ꯭ꯔꯤ ꯍꯌꯦꯡ ꯁꯝꯖꯤꯔꯅ ꯇꯧꯕꯅꯦ
ꯑꯗꯨ ꯃꯣꯏꯒꯤ ꯃꯤꯇꯔ ꯀꯩꯀꯥ ꯄꯥꯟꯕ ꯈꯣꯠꯄꯗꯨꯗꯗꯤ ꯀꯩꯝ ꯇꯧꯔꯛꯑꯣꯏꯅꯦꯀꯣ
ꯈꯣꯠꯄꯗꯨꯗꯗꯤ ꯀꯩꯝ ꯇꯧꯔꯛꯑꯣꯏꯅꯦꯀꯣ ꯑꯗꯨ ꯃꯤꯇꯔ ꯄꯥꯜꯂꯝꯕꯗꯣ ꯑꯔꯤꯕꯒꯤꯗꯣ ꯀꯛꯊꯠꯂꯒ ꯃꯣꯏ ꯊꯤꯡꯖꯟꯈ꯭ꯔꯅꯦꯕ
ꯑ ꯅꯧꯅ
ꯑ ꯅꯧꯅ ꯑꯃꯨꯛ ꯇꯧꯕ ꯃꯣꯏꯗꯤ ꯑꯗꯨꯝ ꯄꯩꯁꯥ ꯈꯔ ꯂꯧꯒꯦꯗꯤ ꯍꯥꯏꯔꯛꯇꯣꯏꯅꯤꯅꯦ ꯑꯃꯨꯛ ꯑ ꯃꯣꯏꯗ ꯍꯥꯏꯔꯣꯏꯗ ꯑꯗꯨꯒꯤꯗꯤ ꯍꯥꯏꯗꯤ ꯑꯗꯨ ꯁꯝꯖꯟꯕꯗꯤ ꯀꯩꯁꯨ ꯅꯠꯇꯦꯕ ꯂꯥꯏꯕ ꯎꯝ ꯑꯩꯅ ꯑꯗꯨꯝ ꯇꯧꯔ ꯅꯪ ꯑꯩ ꯍꯩꯅꯤꯗ ꯑꯗꯨꯒꯤꯗꯤ
ꯁꯦꯔꯥꯥꯟꯒ ꯇꯨꯔꯥꯟꯒ ꯄꯥꯟꯁꯤꯜꯂꯒ ꯃꯥꯏꯅꯁ ꯑꯣꯏ ꯆꯠꯊ ꯂꯩꯔꯝꯗꯅ
ꯆꯠꯊ ꯂꯩꯔꯝꯗꯅ ꯅꯠꯇꯥꯌꯦ ꯁꯣꯝꯗ ꯊꯣꯂꯛꯀꯗꯧꯗꯨꯗ ꯄꯥꯟꯁꯤꯜꯂꯒ ꯆꯪꯒꯗꯧ ꯗꯨꯗꯨꯅ ꯊꯣꯂꯛꯍꯜꯂ ꯂꯣꯏꯔꯦ ꯀꯩꯅꯣ ꯍꯥꯟꯅꯒꯤ ꯄꯩꯁꯥ ꯃꯌꯥꯝꯗꯣ ꯃꯥꯏꯅꯁ ꯆꯠꯆꯔꯅꯤ ꯀꯔꯤꯅꯣ ꯇꯧꯔꯝꯃꯤꯁꯤꯗꯤꯅ ꯑꯗꯩ ꯍꯥꯟꯅꯩ ꯄꯩꯁꯥ ꯂꯩꯔꯝꯕꯈꯩ ꯑꯗꯨꯝ ꯃꯥꯏꯅꯁ ꯂꯣꯏꯅ ꯆꯠꯂꯝꯕꯗꯣ ꯃꯣꯏꯅ ꯑꯣꯏꯅ ꯄꯤꯕꯗꯣ ꯂꯥꯁꯇ
ꯌꯥꯏꯅꯦ ꯑꯗꯨꯁꯨ ꯌꯥꯎꯕꯨ ꯌꯥꯔꯗꯤ ꯇꯧꯁꯜꯂꯣꯁꯤꯅꯦ ꯑꯩꯈꯣꯏꯗꯤ
ꯌꯥꯔꯗꯤ ꯇꯧꯁꯜꯂꯣꯁꯤꯅꯦ ꯑꯩꯈꯣꯏꯗꯤ ꯇꯧꯒꯗꯕꯅꯦ ꯍꯥꯟꯅꯒꯤ ꯑꯔꯤꯕ ꯑꯩꯈꯣꯏ ꯊꯥꯏꯅ ꯄꯨꯁꯟꯈꯤꯕꯗꯣ ꯄꯩꯁꯥ ꯊꯤꯗꯕꯒꯤ ꯂꯨꯄꯥ ꯂꯤꯁꯤꯡ ꯀꯨꯟꯒ ꯈꯔ ꯇꯥꯏ ꯍꯥꯏꯕ ꯇꯥꯏꯅꯦ ꯑꯗꯨ ꯃꯣꯏꯒꯤꯗꯨꯁꯨ ꯑ ꯃꯣꯏꯒꯤꯁꯦ ꯑꯣꯟꯂꯥꯏꯟ ꯀꯨꯝꯕ ꯊꯤꯕ ꯌꯥ ꯑꯗꯨ ꯍꯟꯗꯛꯀꯤ ꯑꯅꯧꯕ ꯃꯤꯇꯔ ꯄꯥꯜꯂꯛꯄꯒꯤ ꯃꯇꯨꯡꯗꯗꯤ ꯑꯗꯨꯝ ꯑꯣꯟꯂꯥꯏꯟꯗ ꯊꯤꯕ ꯌꯥꯔꯦꯕ
ꯊꯥ ꯊꯥꯒꯤꯗꯤ ꯀꯩꯁꯨ ꯌꯥꯝꯗꯕꯅꯦꯕ
ꯊꯥ ꯊꯥꯒꯤꯗꯤ ꯀꯩꯁꯨ ꯌꯥꯝꯗꯕꯅꯦꯕ ꯎꯝ ꯆꯅꯤ ꯌꯥꯡꯈꯩ ꯆꯅꯤ ꯌꯥꯡꯈꯩ ꯌꯥꯝꯈꯠꯂꯛ ꯄꯅꯤꯅꯕ ꯎꯝ ꯃꯣꯏꯁꯨ ꯂꯧ ꯂꯥꯛꯇ꯭ꯔꯕꯅꯤꯅ ꯁꯨꯝ ꯁꯨꯝ ꯌꯥꯝꯈꯠꯂꯛꯄꯅꯤꯅ ꯑꯗꯨꯅꯦ ꯄꯩꯁꯥꯗꯣ ꯀꯩ ꯍꯥꯏꯅꯤ ꯌꯥꯝ ꯂꯧꯕ ꯂꯥꯛꯇꯕ ꯀꯨꯏꯔꯕꯅꯤꯅ ꯑꯃꯨꯛ ꯖꯣꯕ ꯖꯣꯕ ꯍꯥꯏꯔꯛꯄꯗꯨꯗꯤ ꯌꯥꯝꯃꯤ ꯗꯨꯅ ꯌꯥꯝꯃꯦ ꯑꯗꯨ ꯀꯨꯏꯔꯦ ꯂꯧꯁꯤꯟꯈꯤꯕꯗꯒꯤ ꯑꯃꯨꯛꯔꯛ ꯊꯤꯈꯤꯕꯗꯒꯤ ꯊꯤꯗ꯭ꯔꯤꯕꯅꯦꯕ
ꯑꯗꯨ ꯍꯥꯏꯔꯒ ꯅꯣꯏꯃꯥ ꯅꯣꯏꯕꯥꯗꯤ ꯅꯥꯗꯦꯀꯣ
ꯅꯥꯗꯦꯀꯣ ꯑꯗꯨꯝ ꯍꯥꯟꯅꯒꯤ ꯀꯩꯅꯣꯗꯨꯅꯦ ꯕꯤꯄꯤ ꯗꯥꯏꯕꯤꯇꯤꯁꯅꯤ ꯑꯅꯤꯃꯛ ꯑꯗꯨꯅ ꯑꯗꯨꯝ ꯒꯨꯂꯤꯁꯦ ꯆꯥꯔꯤꯗ ꯊꯥ ꯊꯥꯒꯤ ꯍꯤꯗꯥꯛ ꯂꯧꯕ ꯆꯠꯂꯤꯅꯦ ꯑꯗꯨꯁꯨ ꯑꯃꯨꯛ
ꯈꯔ ꯂꯦꯞ
ꯈꯔ ꯂꯦꯞꯄ ꯈꯣꯠꯄꯗꯤ ꯉꯝꯃꯕꯣ ꯂꯦꯞꯄ ꯈꯣꯠꯄꯕꯨꯗꯤ ꯀꯩꯁꯨ ꯀꯩꯅꯣ ꯇꯧꯗꯦ ꯑꯗꯨ ꯐꯝꯗꯕꯗꯤ ꯅꯨꯡꯉꯥꯏꯇ꯭ꯔꯦ ꯑꯗꯨꯒ ꯈꯔ ꯁꯥꯡꯅ ꯆꯠꯄ ꯈꯣꯠꯄꯗꯣ ꯃꯈꯣꯡꯗꯣ ꯈꯔ ꯅꯥꯕ ꯈꯣꯠꯄ ꯇꯧꯕꯅꯤꯅ ꯉꯝꯗ꯭ꯔꯦ ꯑꯗꯨꯝꯗꯤ
ꯑꯗꯨꯅꯤꯅꯦ
ꯀꯔꯝ ꯀꯔꯝꯕ ꯃꯥꯏꯗꯣ ꯌꯣꯠ ꯁꯝꯃꯨꯕꯒꯤ ꯑꯣꯏꯗꯣꯏꯔꯣ ꯃꯥꯅꯦ ꯌꯣꯠꯁꯨ ꯂꯩꯕꯗꯣ ꯑꯗꯨꯅ ꯐꯝꯊꯕꯗꯣ ꯈꯤꯇꯪ ꯅꯨꯡꯉꯥꯏ ꯇꯕ ꯄꯟꯕꯣꯏ ꯂꯥꯛꯄꯣꯏ ꯇꯧꯔꯒ ꯀꯣ ꯀꯔꯝ ꯀꯔꯝ ꯂꯦꯜꯂꯤꯒꯦ ꯍꯧꯖꯤꯛꯁꯨ ꯎꯈꯤꯗꯕꯁꯨ ꯀꯨꯏꯔꯦ
ꯆꯥꯕꯒ ꯇꯨꯝꯕꯒ
ꯆꯥꯕꯒ ꯇꯨꯝꯕꯒ ꯆꯥꯕꯒ ꯇꯨꯝꯕꯒ ꯇꯧꯕꯗ ꯂꯣꯏꯔꯦꯅꯦ ꯇꯧꯔꯤꯁꯤ ꯏꯁ ꯑꯗꯨꯗꯤ ꯌꯥꯝ ꯅꯨꯡꯉꯥꯏꯕ ꯊꯕꯛꯅꯤ ꯀꯩꯅꯣ ꯆꯥꯕꯒ ꯇꯨꯝꯕꯒ ꯆꯥꯕꯒ ꯇꯨꯝꯕꯒ ꯇꯧꯔꯦ ꯍꯥꯏꯔꯒ ꯅꯣꯡ ꯇꯜ ꯅꯣꯏꯈꯜꯂꯛꯇꯦ ꯋꯦꯠꯁꯤꯅ ꯍꯟꯊꯔꯛꯑꯦꯃꯤ ꯀꯃꯥꯏ ꯇꯧꯔꯤꯅꯣ ꯒꯌꯥꯟ ꯇꯥꯗꯦ ꯏꯁ ꯀꯩꯅꯣ ꯑꯗꯨꯗꯤ ꯕꯦꯔꯥ ꯀꯥꯗ꯭ꯔꯥ
ꯑꯧ
ꯑꯩꯏꯟ ꯈꯜꯂꯤꯁꯦ ꯑꯥ ꯋꯥꯀꯤꯡ ꯑꯃꯨꯛ ꯆꯠꯄ ꯍꯧꯁꯤꯔꯥ ꯁꯤꯅꯤ ꯑꯗꯨꯒꯤ ꯅꯉꯣꯟꯗꯁꯨ ꯍꯧꯒꯦ ꯇꯧꯕ ꯑꯣ ꯑꯩ ꯈꯣꯡꯁꯦ ꯈꯤꯇꯪ ꯀꯩꯅꯣ ꯇꯧꯔꯛꯑꯗꯤ ꯆꯠꯄ ꯍꯧꯔꯝꯗꯥꯏꯗ ꯍꯥꯏꯔꯛꯀꯦ
ꯅꯣꯏ ꯂꯝ ꯗꯤ ꯁꯦꯝꯃꯦꯕꯣ ꯍꯧꯖꯤꯛ ꯀꯃꯥꯏꯟ ꯇꯧꯒꯦ ꯑꯁ ꯂꯝꯕꯤꯗꯤ ꯁꯨꯡꯌꯥ ꯌꯥꯗ꯭ꯔꯦ ꯒꯥꯔꯤꯒ ꯊꯧꯔꯛꯄꯒꯁꯦ ꯁꯤꯠꯂꯒ ꯐꯅꯌꯥꯝ ꯌꯥꯎꯅꯔꯦ
ꯑꯁ ꯑꯗꯨꯗꯤ ꯋꯥꯛꯀꯤꯡ ꯆꯠꯁꯤꯁꯨ ꯈꯔ ꯀꯨꯏꯟ ꯆꯪꯗꯣꯔꯤꯅꯦ
ꯈꯔ ꯀꯨꯏꯟ ꯆꯪꯗꯣꯔꯤꯅꯦ ꯎꯝ ꯑꯗꯨ ꯁꯤ ꯂꯝꯕꯤ ꯆꯠꯇꯕꯤꯗ ꯁꯣꯝ ꯃꯃꯥꯡ ꯂꯝꯕꯤꯔꯣꯝꯗ ꯆꯠꯂꯁꯨ ꯌꯥꯏꯗ ꯑꯗꯨꯒꯤꯗꯤ
ꯅꯍꯟ ꯅꯣꯏ ꯃꯃꯥꯡ ꯂꯝꯕꯤꯗꯣ ꯂꯥꯛꯑꯦ
ꯅꯍꯥꯃꯨꯛ ꯅꯣꯏ ꯃꯃꯥꯡ ꯂꯝꯕꯤꯗ ꯂꯥꯛꯑꯦ ꯑꯣ
ꯖꯦ ꯁꯤ ꯕꯤꯅ ꯃꯣꯏ ꯀꯣꯠꯈꯤꯕꯗꯣ ꯂꯣꯏꯗ꯭ꯔꯤꯕꯥ ꯈꯪꯗꯦ
ꯀꯣꯠꯈꯤꯕꯗꯨ ꯂꯣꯏꯗ꯭ꯔꯤꯕꯥ ꯈꯪꯗꯦ ꯑꯗꯨꯒꯤꯕꯨꯗꯤ ꯌꯥꯝ ꯆꯥꯎꯅ ꯀꯣꯠꯇꯕꯅꯤꯗ
ꯑꯗꯨꯝ ꯑꯗꯨꯒꯤꯗꯣ
ꯑꯗꯨꯝ ꯑꯗꯨꯒꯤꯗꯣ ꯃꯣꯏꯒꯤꯗꯣ ꯂꯣꯏꯇꯥꯔꯗꯤ ꯑꯗꯣ ꯑꯗ ꯑꯗꯣꯝ ꯅꯥꯀꯟꯗꯒꯤ ꯑꯣꯏꯅ ꯆꯠꯂꯁꯨ ꯌꯥꯏꯗꯅ ꯌꯥꯏ ꯑꯗꯨꯔꯣꯝꯗꯩ ꯑꯗꯨꯝ ꯆꯠ ꯌꯥꯅꯤꯗ
ꯌꯥꯏꯅꯦ
ꯊꯥꯏꯅ ꯄꯗꯒ ꯕꯣꯔꯥꯒ ꯆꯥꯗꯅꯒ ꯇꯧꯕꯗꯨ ꯎꯨ
ꯑꯩ
ꯎꯝ ꯀꯦꯝ ꯆꯠꯊꯣꯛꯇ꯭ꯔꯕ ꯍꯧꯖꯤꯛꯀꯥꯟꯁꯨ ꯀꯥꯡ ꯎꯝ ꯎꯝ
ꯀꯥꯡꯒꯤ ꯀꯩꯝ ꯆꯠꯂꯣꯏꯗ꯭ꯔꯣ ꯍꯟꯗꯛꯇꯤ
ꯍꯜꯂꯣ
ꯍꯜꯂꯣ ꯀꯥꯡꯒꯤ ꯀꯩꯝ ꯆꯠꯂꯣꯏꯗ꯭ꯔꯣ ꯀꯥꯡꯔꯣ
ꯀꯥꯡꯖꯦ
ꯀꯥꯡꯖꯦ
ꯀꯥꯡꯖꯦ
ꯀꯥꯡꯁꯦ ꯆꯠꯄ ꯌꯥꯏꯅꯦ ꯀꯥꯡꯁꯦ
ꯑꯁ ꯑꯩꯗꯤ ꯈꯦꯆꯤꯒ ꯑꯣꯛ ꯊꯣꯡ ꯌꯥꯝ ꯆꯥꯅꯤꯡꯉꯤꯌꯦ
ꯃꯤ ꯌꯥꯝ ꯆꯤꯟ ꯑꯣꯛ ꯊꯣꯡꯕ ꯌꯥꯝ ꯆꯥꯅꯤꯉꯤꯌꯦ ꯑꯁ ꯁꯥꯎꯅꯤꯌꯦ ꯑꯗꯨꯗꯦ ꯑꯗꯨ ꯍꯥꯏꯔꯒ ꯑꯩꯈꯣꯏ ꯁꯤ ꯃꯃꯥꯡꯒꯤꯗ ꯌꯣꯜꯂꯤꯗꯣ ꯍꯥꯡꯖꯥꯔꯥ ꯈꯪꯗꯦꯅꯦ
ꯅꯣꯏ ꯃꯃꯥꯡꯗ ꯍꯥꯡꯕ꯭ꯔꯣ
ꯁꯤꯡꯖꯨꯑꯦꯟ ꯅꯣꯏ ꯃꯃꯥꯡꯗ ꯍꯡꯕꯔꯣ ꯎꯝ ꯁꯤꯡꯖꯨꯑꯦꯟ ꯕꯣꯔꯥꯅ ꯇꯧꯔꯒ ꯁꯤ ꯃꯦꯟ ꯔꯣꯗꯀꯤꯗ ꯍꯥꯡꯉꯤꯗꯨꯗꯤ
ꯑꯗꯨꯗꯤ ꯌꯦꯡꯉꯨꯕ ꯌꯥꯕꯖꯥ
ꯈꯪꯗ꯭ꯔꯥ ꯑꯗꯨꯗꯤ ꯌꯦꯡꯉꯕ ꯌꯥꯕꯖꯥꯠꯅꯦ ꯑꯩ ꯅꯣꯡꯃ ꯂꯥꯛꯑꯒ ꯌꯥꯏꯌꯦ ꯑꯃ ꯀꯤꯅꯣ ꯑꯩꯈꯣꯏꯅꯒꯍꯦ ꯋꯥꯛꯀꯤꯡ ꯍꯜꯂꯛꯄꯒꯤ ꯀꯩꯅꯣ ꯂꯝꯕꯤ ꯒꯤꯗꯨꯗꯅꯤ ꯀꯩꯅꯣ ꯑꯁꯤ ꯃꯆꯤꯟꯗ
ꯃꯊꯧ ꯐꯖꯟ ꯇꯧꯗ꯭ꯔꯕꯅꯤꯅ ꯑꯗꯨꯁꯨ ꯎꯗꯕꯤꯅꯤ
ꯊꯧ ꯐꯖꯟ ꯇꯧꯗ꯭ꯔꯕꯅꯤꯅ ꯑꯗꯨꯁꯨ ꯎꯗꯕꯤꯅꯤ ꯑꯗꯨꯁ ꯕꯤꯔꯌꯥꯅꯦ ꯅꯨꯡꯗꯤ ꯅꯨꯡꯉꯥꯏꯔꯝꯃꯣꯏꯅꯦ ꯑꯗꯣ
ꯑꯁ ꯑꯗꯨꯏ ꯃꯤꯃꯤꯝ ꯑꯩ ꯁꯤꯁꯨ ꯏ
ꯑꯗꯨꯏꯃꯤꯝ ꯑꯩ ꯁꯤꯁꯨ ꯌꯦ ꯌꯦꯡꯊꯣꯛ ꯇꯕ ꯌꯥꯔꯣꯏꯕ꯭ꯔꯥ ꯁꯤ ꯇꯧꯔꯤꯁꯦ ꯎꯝ ꯅꯨꯡꯗꯥꯡꯗ ꯒꯥꯔꯤ ꯊꯧꯕꯒꯗꯤ ꯀꯃꯥꯏꯅ ꯇꯧꯔꯤꯒꯦ
ꯅꯨꯡꯗꯥꯡꯗ ꯒꯥꯔꯤ ꯊꯧꯕꯒꯗꯤ
ꯅꯨꯝꯗꯥꯡ ꯐꯖꯟ ꯇꯥꯗ꯭ꯔꯦ ꯇꯠꯂꯦ ꯅꯦꯠꯇꯥꯠ ꯌꯥꯝ ꯅꯨꯡꯉꯏ꫰ꯇꯥꯕ ꯃꯥꯜ
ꯃꯥꯜꯂꯦ
ꯅꯦꯋꯥꯛꯁꯤ ꯈꯔ ꯀꯥꯔꯟ ꯐꯨꯨꯔꯤ ꯀꯟ
ꯅꯣꯡꯃꯉꯦ ꯋꯥꯡꯉꯏꯇꯦ
ꯅꯣꯡꯃꯪꯉꯤꯅꯦꯋꯥꯛ ꯅꯨꯡꯉꯥꯏꯇꯦ ꯅꯨꯡꯁꯥ ꯁꯥꯔꯦꯅꯦꯋꯥꯛ ꯅꯨꯡꯉꯥꯏꯇꯦ ꯒ꯭ꯌꯥꯟꯒ ꯇꯥꯖꯗꯦꯒ ꯃꯅꯤꯄꯨꯔ ꯇꯧꯔꯤ
ꯎꯝ ꯅꯨꯄꯤꯂꯦ ꯍꯥꯏꯖꯤꯟ
ꯎꯝ ꯅꯨꯄꯤꯂꯦ ꯍꯥꯏꯖꯤꯟ ꯐꯔꯦ ꯐꯔꯦ ꯑꯗꯨꯗꯤ ꯀꯩꯅꯣ ꯑꯅꯥ ꯑꯌꯦꯛ ꯌꯥꯎꯗꯟ ꯐꯤꯂꯝ ꯐꯖꯟ ꯂꯩꯔꯝꯃꯣ ꯈꯣꯡ ꯅꯥ ꯐꯔꯛꯀꯥꯟ ꯊꯦꯡꯅꯔꯁꯤ
ꯑ ꯑꯗꯨꯅꯪ
ꯑꯥ ꯑꯗꯨ ꯅꯪ ꯈꯣꯡ ꯅꯥꯞ ꯇꯧꯔꯀꯥꯟꯗ ꯈꯔ ꯈꯥꯏꯔꯣꯑꯣ ꯑꯃꯨꯛ ꯋꯥꯛꯀꯤꯡ ꯃꯈꯥ ꯑꯃꯨꯛ ꯆꯠꯊꯔ ꯗꯦ ꯑꯩ ꯍꯣꯏ ꯍꯣꯏ ꯌꯥꯏ ꯌꯥꯏ ꯍꯥꯏꯔꯛꯀꯦ ꯊꯝꯃꯦ ꯊꯝ ꯑꯩ ꯊꯝꯃꯒꯦ